ꯍꯜꯂꯣ ꯚꯥꯏꯉꯥꯏꯔꯤꯕꯣ ꯚꯥꯏ ꯚꯥꯏ ꯅꯨꯡꯉꯥꯏꯔꯤꯌꯦ ꯅꯨꯡꯉꯥꯏꯔꯤ ꯍꯥꯏꯇꯥꯔꯦ ꯀꯩꯅꯣ
ꯑ ꯑ ꯑꯗꯨꯝ ꯅꯨꯡꯉꯥꯏꯔꯤ ꯏꯁꯥꯁꯨ ꯈꯔ ꯐꯔꯦ ꯑꯗꯨꯅ ꯈꯔ ꯅꯨꯡꯉꯥꯏꯔꯦ
ꯈꯔ ꯅꯨꯡꯉꯥꯏꯊꯣꯛꯄ꯭ꯔꯣ ꯍꯧꯖꯤꯛ ꯆꯥꯛ ꯆꯥꯔꯕꯣ ꯆꯥꯔꯦ ꯆꯥꯛꯇꯤ ꯉꯁꯥꯏ ꯆꯥꯔꯦ ꯀꯩ ꯏꯟꯁꯥꯡ ꯊꯣꯡꯖꯤꯜꯂꯕ ꯑꯁ ꯉꯁꯤꯗꯤ ꯑꯁꯤ ꯂꯦꯗꯤꯁꯐꯤꯡꯒꯔ ꯀꯥꯉꯧ ꯑꯗꯨ ꯆꯥꯔꯦ ꯑꯗꯨꯝ ꯍꯥꯎꯕꯅꯤꯗꯥ ꯑꯗꯨꯁꯨ ꯍꯣꯏ ꯆꯥꯗꯕ ꯀꯨꯏꯔꯦ ꯑꯗꯨꯒꯤ ꯑꯗꯨꯝ ꯍꯣꯏ ꯍꯥꯏꯔꯑꯝꯅꯦ ꯑ ꯌꯥꯔꯥꯅꯤ ꯅꯣꯏꯗꯤ ꯑꯩꯈꯣꯏ ꯃꯨꯗꯥꯎꯅ ꯊꯣꯡꯍꯧꯕꯅꯦ ꯍꯦ ꯃꯨꯗꯥꯎ ꯐꯔꯕ ꯍꯥꯏꯁꯦ ꯃꯨꯗꯥꯎ ꯈꯔ ꯐꯔꯦ ꯅꯥꯎꯆꯥꯗꯤꯊꯕꯛꯄꯨ ꯆꯠꯈ꯭ꯔꯦꯗ ꯑꯣ ꯍꯩꯁ ꯌꯥꯏꯍꯦ ꯅꯥꯎꯆꯥꯥ
ꯇꯛꯇꯛ ꯐꯒꯠꯂꯛꯑꯦ ꯅꯥꯔꯝꯕꯗꯒꯤ ꯑ ꯑꯆꯥ ꯉꯁꯥꯏ ꯑꯌꯨꯛ ꯆꯠ ꯄ꯭ꯔꯣ ꯄꯨꯡ ꯀꯌꯥ ꯆꯠꯄ꯭ꯔꯣ ꯃꯥ ꯄꯨꯡ ꯑꯍꯨꯝ ꯑꯗꯨꯋꯥꯏꯗ ꯆꯠꯄꯅꯦ ꯅꯨꯡꯗꯤꯟꯒꯤ ꯑꯣ ꯑꯗꯨ ꯄꯨꯡ ꯀꯌꯥ ꯍꯜꯂꯛꯇꯣꯏꯅꯣ ꯃꯥ ꯑꯩ ꯆꯞ ꯆꯥꯕ ꯈꯪꯗꯦ ꯀꯌꯥ ꯍꯜꯂꯛꯇꯣꯏꯅꯣ ꯉꯁꯤ ꯍꯜꯂꯛꯄꯗꯒꯤ ꯈꯪꯉꯅꯤ ꯍꯣ ꯍꯣ ꯐꯩꯌꯦ ꯑꯩꯗꯤ ꯉꯁꯤꯁꯨ ꯅꯥꯔꯗꯤ ꯑꯁ ꯊꯕꯛ ꯆꯠꯇ꯭ꯔꯗꯤ ꯍꯥꯏꯅ ꯈꯜꯂꯝꯕꯅꯤꯅꯦ ꯐꯔꯦ ꯐꯔꯦ ꯑꯩꯁꯨ ꯍꯥꯏꯕꯅꯦ ꯅꯪ ꯅꯁꯥ ꯅꯨꯡꯉꯥꯏꯇ꯭ꯔꯕꯨꯗꯤ ꯐꯖꯅ ꯍꯩꯁ ꯑꯥꯔꯗꯨꯗ ꯉꯥꯡꯅꯔꯣ ꯍꯌꯦꯡꯗꯩꯔ ꯀꯩꯅꯣꯝ ꯐꯖꯅ ꯆꯠꯂꯣ ꯍꯥꯏꯅ ꯌꯥꯅꯤ ꯀꯩꯁꯨ ꯇꯧꯗ꯭ꯔꯦ ꯍꯥꯏꯔꯒ ꯑꯗꯨꯝ ꯆꯠꯈ꯭ꯔꯦ ꯑꯆꯥ ꯢꯁ ꯃꯤ ꯑꯣꯏꯅꯤꯍꯦ ꯃꯥ
ꯢꯁ
ꯎꯝ ꯍ ꯍꯣ ꯃꯨꯗꯥꯎꯗꯤ ꯆꯠꯇ꯭ꯔꯦ ꯃꯨꯗꯥꯎ ꯃꯁꯥꯗꯣ ꯌꯥꯝ ꯅꯨꯡꯉꯥꯏꯕ ꯌꯧꯗꯦꯅ ꯆꯠꯇ꯭ꯔꯦ ꯍꯌꯦꯡꯗꯒꯤ ꯆꯠꯅꯤ ꯍꯥꯏꯕ ꯑꯣ ꯑꯣ ꯍꯣꯏꯗ ꯋꯥꯔꯗꯤ ꯄꯣꯊꯥꯕꯅ ꯐꯩ
ꯎꯝ
ꯏꯟꯖꯥꯡ ꯆꯥꯔꯒꯦ ꯉꯁꯤꯗꯤ
ꯏꯟꯁꯥꯡꯁꯦ ꯕꯣꯛꯆꯨꯏꯔ ꯀꯩꯅꯣꯝꯃ ꯊꯣꯡꯅꯤ ꯇꯥꯍꯧꯕꯅꯤ
ꯑꯣ ꯑꯁ ꯑꯣꯍꯣ ꯍꯥꯎꯕꯅꯦ ꯑꯗꯨꯁꯨ ꯈꯪꯗꯦ ꯑꯃꯨꯛ ꯐꯥꯎ ꯆꯥꯗ꯭ꯔꯤ ꯑꯆꯥ ꯀꯃꯥꯏ ꯊꯣꯡꯔꯣ ꯉꯧꯕ ꯅꯠꯇ꯭ꯔꯒ ꯑꯗꯨꯝ ꯏꯟꯁꯥꯡ ꯀꯩꯅꯣ ꯆꯝꯅ ꯀꯥꯡꯁꯣꯢꯒꯤ ꯇꯥꯏꯄꯇ ꯊꯣꯡꯕꯤ ꯑꯆꯥ ꯑꯣ ꯑꯣ ꯍꯥꯎꯕꯅꯦ ꯍꯪꯒꯥꯝ ꯈꯔ ꯃꯥꯟꯕꯅꯦ ꯆꯥꯔꯥ ꯌꯥꯉꯣ ꯑꯁ ꯁꯤꯟ ꯁꯤꯟ ꯁꯤꯟꯖꯨ ꯀꯣꯠꯄ ꯀꯣꯠꯂ ꯆꯥꯕꯗꯨ ꯑꯗꯨꯁꯨ ꯍꯥꯎꯕꯅꯦꯍꯦ ꯁꯤꯡꯖꯨꯗꯕꯨꯗꯤ ꯃꯤꯃꯤ ꯁꯤꯡꯖꯨꯒ ꯇꯧꯔꯒ ꯈꯣꯠꯄꯗꯨꯗꯤ ꯐꯖꯅ ꯍꯥꯎꯋꯦ ꯍꯣꯏ ꯑꯗꯨ ꯍꯥꯎꯋꯦ ꯎꯝ
ꯑꯥ ꯀꯩꯅꯣꯗꯣ ꯀꯦꯚꯟꯗꯣ ꯗꯦꯠ ꯋꯥꯟ ꯇꯨ ꯁ꯭ꯋꯥꯏꯗ ꯂꯥꯛꯄꯁꯨ ꯌꯥꯏꯒ ꯍꯥꯏꯕꯅꯦ ꯅꯪꯉꯣꯟꯗꯁꯨ ꯍꯥꯏꯌꯣ ꯏꯁ ꯄꯨꯂꯞ ꯃꯥꯒ ꯁ
ꯑꯃꯨꯛꯇꯪ ꯆꯠꯂꯨꯅꯤꯒꯥꯏ ꯍꯥꯏꯔꯝꯕꯅꯦ ꯃꯥ ꯗꯦꯜꯂꯤꯗ ꯂꯥꯛꯑ ꯁꯕꯇꯔꯖꯪꯕꯐꯥꯎ ꯆꯠꯇ꯭ꯔꯗꯤ ꯃꯤ ꯀꯥꯏ ꯀꯥꯏ ꯇꯧꯔꯝꯃꯦ ꯍꯣꯌ ꯉꯔꯥꯡ ꯍꯥꯏꯔꯝꯕꯅꯦ ꯃꯥ ꯑꯁ ꯑꯁꯦꯡꯗꯤ ꯅꯥꯎꯆꯈꯣꯏ ꯌꯨꯝ ꯍꯣꯡꯗ꯭ꯔꯗꯤ ꯑꯩꯗꯤ ꯊꯦꯡꯅ ꯂꯥꯛꯀꯦ ꯈꯜꯂꯝꯕꯅꯦ ꯑꯗ ꯌꯨꯝ ꯍꯣꯡꯅꯤ ꯍꯥꯏꯕꯗꯨꯗ ꯑꯁ ꯑꯩ ꯂꯥꯛꯅꯤꯡꯕ ꯐꯥꯎꯔꯛꯑꯦꯒ ꯍꯣꯏ ꯚꯥꯏ ꯂꯥꯛꯑꯣ ꯂꯥꯛꯑꯣ ꯍꯥꯏꯕꯅꯦ ꯑꯩꯅ
ꯅꯪꯒ ꯄꯨꯟꯗꯣꯏꯅꯤ ꯈꯣꯠꯇꯣꯏꯅꯤꯒ ꯌꯥꯝ ꯇꯧꯔꯛꯑꯝꯕꯅꯦꯕ
ꯂꯥꯛꯑꯗꯤ ꯈꯔꯗꯤ ꯇꯧꯕ ꯇꯥꯔꯦꯍꯦ ꯇꯧꯕ ꯇꯥꯏ ꯅꯪ ꯑꯦꯛꯖꯥꯝ ꯗꯦ ꯋꯥꯟꯗ ꯂꯩ ꯍꯥꯏ
ꯑꯗꯨꯏ ꯃꯊꯪꯗ ꯀꯌꯥ ꯂꯩ
ꯁꯚꯦꯟꯗ ꯑꯗꯨ ꯌꯥꯔꯦ ꯍꫭꯏ ꯒꯦꯞ ꯂꯩ ꯏꯁ ꯂꯥꯏꯔꯤꯛ ꯄꯥꯒꯦꯗꯤ ꯒꯦꯞꯇꯨ ꯀꯅꯥ ꯂꯩ ꯄꯥꯒꯦ ꯑꯩꯁꯨ ꯉꯍꯥꯟ ꯇ꯭ꯋꯦꯟꯇꯤ ꯋꯥꯟꯗ ꯑꯃ ꯊꯣꯛꯑꯦ ꯑꯗꯨꯗꯩ ꯊꯥꯔꯇꯤ ꯋꯥꯟꯗꯅꯤ ꯑꯃꯨꯛ ꯊꯣꯛꯏꯁꯦ ꯑꯗꯨꯏ ꯂꯥꯏꯁꯨꯨꯡ ꯄꯥꯗꯦ ꯑꯁ ꯅꯣꯏꯁꯨ ꯅꯨꯃꯤꯠ ꯅꯤꯄꯥꯜ ꯍꯥꯏ ꯑꯗꯨꯒꯤ ꯃꯇꯨꯡꯗꯅ ꯑꯃꯨꯛ ꯊꯥꯔꯇꯤ ꯋꯥꯟ ꯊꯣꯛꯑꯒ ꯇꯨꯗ ꯑꯃꯨꯛ ꯂꯩꯔꯦ ꯐꯣꯔꯗ ꯑꯃꯨꯛ ꯂꯩꯔꯦ ꯇꯨꯗ ꯑꯣ ꯍꯣꯏ ꯑꯗꯨ ꯑꯗꯨ ꯂꯣꯏꯔꯒꯦ ꯗꯦꯠ ꯊꯥꯔꯇꯤꯟ ꯐꯥꯎ ꯂꯩꯔꯦ ꯑꯆꯥ ꯑꯆꯥ ꯐꯩ ꯐꯩ ꯑꯩ ꯑꯩ ꯑꯩꯒꯤꯅ ꯋꯥꯟꯗ ꯂꯩꯕ ꯁꯕꯦꯟꯗ ꯂꯩꯕ ꯑꯃꯨꯛꯀ ꯐꯣꯔꯇꯤꯟꯗ ꯂꯩꯕ
ꯑꯗꯨꯅꯤ ꯏꯃꯅꯕꯁꯤꯡꯗꯤ ꯉꯁꯤ ꯑꯦꯛꯖꯥꯝ ꯂꯣꯏꯔꯦ ꯀꯩꯅꯣ ꯗ ꯇ꯭ꯋꯦꯟꯇꯤꯁ ꯑꯁ ꯅꯨꯡꯉꯥꯏꯍꯩ ꯃꯣꯏ ꯌꯨꯝ ꯍꯟꯅꯕꯒ ꯌꯥꯎꯔꯝꯃꯤ
ꯑꯁ ꯅꯨꯡꯉꯥꯏꯔꯝꯅꯤ ꯅꯨꯡꯉꯥꯏꯔꯝꯅꯤ ꯃꯤ ꯂꯣꯏꯁꯤꯟꯈꯤꯕꯖꯤ
ꯂꯣꯏꯁꯤꯟꯕꯅ ꯋꯥꯈꯜꯁꯦ ꯏꯀꯣꯝ ꯀꯣꯝꯕ ꯇꯧꯅꯦ ꯀꯣꯂꯦꯖꯀꯤ ꯑꯦꯛꯖꯥꯝ ꯍꯥꯏꯖꯕ ꯋꯥꯅꯤ ꯏꯁꯥꯗ ꯕꯥꯔꯗꯟ ꯑꯃ ꯑꯗꯨꯝ ꯑꯣꯏꯌꯦꯕ ꯅꯦ ꯋꯥꯈꯟꯗꯣ ꯄꯤꯁ ꯁꯨꯛ ꯂꯩ ꯂꯩꯇꯦ ꯄꯤꯁ ꯂꯩꯇꯦ ꯑꯩ ꯌꯨꯝꯗ ꯆꯍꯤ ꯑꯃ ꯂꯩꯔꯣꯏꯗꯕ ꯄꯤꯁ ꯁꯨꯂꯩ ꯂꯩꯇꯦ ꯍꯥꯡꯖꯜꯂꯛꯀꯅꯤ ꯌꯥꯝ ꯑꯃꯨꯛ ꯇꯧꯒꯅꯤ ꯌꯥꯝ ꯊꯥꯗꯦ ꯃꯥꯁꯇꯔ ꯇꯧꯗꯦ ꯄꯨ ꯍꯥꯡꯖꯜꯂꯛꯀꯅꯤ ꯁꯣꯝꯗꯅ ꯄꯥꯁꯇꯤ ꯇꯧꯗ꯭ꯔꯤꯕ ꯑꯁ ꯃꯊꯥ ꯁꯥꯏꯕ ꯍꯟꯗꯛ ꯀꯩꯩꯅꯣ ꯅꯥꯟꯅ ꯂꯣꯏꯔꯤꯅꯤꯍꯦ ꯂꯣꯢꯁꯟꯂꯅꯤ ꯑꯗꯨꯒ ꯑꯦꯝꯌꯨꯗ ꯅꯩꯔꯨꯔꯅꯤ ꯅꯩ ꯀꯦꯚꯤꯟꯅꯁꯨ ꯌꯥꯝ ꯍꯥꯢꯔꯝ ꯍꯥꯢꯔꯝꯕꯅꯦ ꯀꯩꯅꯣꯗ ꯂꯣꯛꯇꯥꯛꯇꯒ ꯑꯍꯤꯡꯒ ꯑꯍꯤꯡ ꯂꯦꯛꯄꯩ ꯄꯟꯄꯟ ꯑꯩꯈꯣꯏꯈꯩ ꯃꯤ ꯌꯥꯝꯗꯕꯤ ꯀꯥꯞꯈ꯭ꯔꯁꯤꯒ ꯇꯧꯔꯛꯑꯝꯕꯅꯦ ꯍꯣꯏ ꯑꯩ ꯑꯩ ꯑꯩ ꯍꯣꯏ ꯍꯣꯢ ꯈꯔ ꯇꯧꯔꯁꯦ ꯑꯗꯨꯗꯤ ꯂꯣꯛꯇꯥꯛꯀꯤꯗꯤ ꯑꯗꯨ ꯑꯩ ꯑꯩꯁꯨ ꯋꯥꯔꯤ ꯁꯥꯟꯅꯩꯕ ꯑꯗꯣ ꯃꯥ ꯑꯍꯥꯟꯕ ꯑꯍꯥꯟꯕ ꯅꯠꯇꯦ ꯍꯧꯖꯤꯛ ꯃꯥ ꯆꯠꯇꯈ꯭ꯔꯦ ꯃꯥꯕꯨꯗꯤ ꯆꯠꯂꯝꯕꯁꯨ ꯌꯥꯢ ꯆꯠꯇꯔ꯭ꯤꯗ ꯑꯩꯁꯨ ꯑꯝꯇꯥ ꯅꯨꯡꯉꯥꯏꯍꯥꯢꯌꯦ ꯑꯍꯣꯏ ꯃꯊꯪꯗꯁꯨ ꯑꯃꯨꯛ ꯄ꯭ꯂꯥꯟ ꯇꯧꯁꯦ ꯑꯩꯈꯣꯏ ꯑꯩꯈꯣꯢꯅꯤ ꯋꯥꯔꯤ ꯁꯥꯟꯅꯔꯝꯕꯅꯦꯕ ꯑꯗꯣ ꯃꯅꯤꯄꯨꯔ ꯊꯣꯛꯑꯗꯤ ꯐꯖꯅ ꯅꯥꯟꯅ ꯄ꯭ꯂꯥꯟ ꯁꯦꯝꯃꯒ ꯀꯥꯞꯈ꯭ꯔꯦꯁꯦ ꯇꯧꯕꯥ ꯃꯤꯗꯣ ꯌꯥꯝꯄꯥꯛ ꯌꯥꯝꯍꯟꯗꯕꯤꯀꯣ ꯍꯣ ꯌꯥꯝꯗꯕꯤ ꯒ꯭ꯌꯥꯟ ꯇꯥꯅ ꯁꯥ ꯅꯨꯡ ꯀꯩꯀꯩ ꯐꯖꯅ ꯄꯨꯔ ꯆꯠꯈ꯭ꯔꯒ ꯄꯣꯠꯇꯣ ꯑꯥ ꯄꯣꯠꯇꯣ ꯍꯥ ꯑꯗꯨꯅꯦ ꯑꯗꯨ ꯊꯤ ꯅꯨꯡꯉꯥꯏꯅꯤꯍꯦ ꯑꯁ
ꯑꯥ
ꯑꯩꯗꯤ ꯁꯨꯃꯥꯏꯅ ꯄ꯭ꯂꯥꯟ ꯁꯦꯝꯒꯗꯤ ꯑꯁ ꯇꯨꯃꯤꯟ ꯂꯩꯕ ꯍꯩꯇ꯭ꯔꯦ ꯑꯩꯁꯨꯅꯦ ꯍꯥꯢꯗꯤ ꯇꯧꯅꯤ ꯆꯠꯁꯤ ꯆꯥꯁꯤꯒ ꯍꯥꯏꯔꯝꯃꯒꯀꯣ ꯆꯥꯗꯕꯤ ꯇꯨꯃꯤꯟ ꯂꯩꯊꯣꯛꯈꯤꯕꯁꯦ ꯁꯤ ꯌꯥꯝ ꯁꯥꯎꯅꯤꯡꯉꯦꯕ ꯑ ꯑꯗꯨꯅꯦ ꯑꯁ ꯑꯩ ꯑꯩ ꯑꯗꯨꯏꯅꯦ ꯑꯩ ꯗꯤ ꯅꯣꯏ ꯌꯥꯎꯗ꯭ꯔꯁꯨ ꯑꯩ ꯏꯊꯠꯅ ꯆꯠꯅꯤ ꯇꯧ ꯍꯣꯏ ꯗꯣ ꯑꯩꯗꯤ ꯑꯗꯨ ꯇꯧꯋꯦꯕ ꯄ꯭ꯂꯥꯟꯕꯨ ꯁꯦꯝꯈꯒ꯭ꯔꯗꯤ ꯑꯩꯁ ꯇꯧꯋꯣꯁꯤꯅꯦꯗ ꯇꯧꯖꯦ ꯇꯧꯖꯦ ꯅꯩꯈꯥꯢꯖꯦ ꯍꯣꯢ ꯅꯩꯈꯥꯏꯁꯦ ꯑꯗꯣ ꯍꯣꯏꯁ ꯉꯁꯤ ꯁꯥꯕ꯭ꯔꯣ ꯑꯗꯨꯗ ꯁꯥꯏ ꯁꯥꯔꯁꯨ ꯑꯗꯣ ꯉꯁꯤꯗꯤ ꯈꯔ ꯐꯗꯧ ꯇꯧꯋꯦ ꯐꯒꯠꯂꯛꯄꯩꯔꯥ ꯀꯩꯅꯣ ꯑꯣꯏꯔꯝ ꯉꯍꯥꯟꯈꯩꯅ ꯅꯍꯥ ꯂꯩꯕꯗꯨꯗ ꯍꯦꯟꯅ ꯋꯥꯁꯨ ꯋꯥꯕ ꯑꯦ ꯈꯪꯗ꯭ꯔꯦ ꯎꯝ ꯅꯣꯏ ꯗꯦꯠ ꯀꯌꯥꯗꯣ ꯍꯣꯡꯅꯤ ꯍꯥꯏꯕꯅꯣ ꯑꯩ ꯁꯦꯇꯔꯗꯦ ꯅꯠꯇ꯭ꯔ ꯁꯟꯗꯦꯗ ꯍꯣꯡꯅꯤꯅ ꯍꯥꯏꯕꯅꯦ ꯑꯣ ꯐꯔꯦ ꯐꯔꯦ ꯁꯇꯔꯗꯦ ꯃꯋꯣꯡ ꯌꯦꯡꯉꯁꯦ ꯅꯪ ꯅꯣꯡꯉꯥꯜꯂꯒꯁꯨ ꯑꯦꯛꯖꯥꯝ ꯑꯃꯨꯛ ꯂꯩꯕꯅꯤꯅ ꯀꯣꯟꯅ ꯍꯣꯡ ꯂꯣꯏꯔꯒ ꯅꯪ ꯑꯦꯛꯖꯥꯝꯗꯣ ꯂꯣꯏꯔ ꯄꯥꯏꯔꯛꯑꯁꯨ ꯌꯥꯏꯅ ꯍꯣꯏ ꯍꯣꯏ ꯑꯗꯨꯝ ꯑꯩ ꯎꯝ ꯌꯥꯅꯁꯦ
ꯎꯝ
ꯇꯧꯔꯖ ꯇꯧꯔꯖ ꯑꯁꯄ ꯃꯇꯝ ꯌꯥꯝ ꯂꯩꯔ ꯑꯣ ꯀꯩꯅꯣ ꯑꯩ ꯈꯜꯂꯝꯕꯗꯣ ꯅꯥꯎꯆꯥ ꯅꯥꯎꯆꯥꯗꯤ ꯌꯥꯎꯔꯣꯏꯍꯥ ꯌꯨꯝ ꯍꯣꯡꯕꯗꯗꯤ ꯊꯕꯛꯀ ꯆꯠꯂꯝꯗꯕ꯭ꯔꯥ ꯈꯪꯗꯦ ꯌꯥꯎꯕ꯭ꯔ ꯌꯥꯎꯗꯕ꯭ꯔꯥ ꯌꯦꯡꯉꯦ ꯌꯥꯎꯗ꯭ꯔꯁꯨ ꯑꯗꯨꯥꯏꯩꯅꯣ ꯍ ꯑꯝ ꯑꯩꯁꯨ ꯂꯥꯛꯀꯦꯗ ꯍꯣꯏ ꯌꯦꯡꯉꯣꯗꯪ ꯐꯔꯛ ꯇꯥ ꯑꯗꯨ ꯑꯣꯏꯗꯤ ꯑ ꯐ꯭ꯔꯇꯥꯥꯔꯗ ꯑꯗꯨꯝ ꯑꯦꯛꯖꯥꯝ ꯍꯦꯛ ꯂꯣꯏꯔ ꯂꯥꯛꯑꯒꯦ
ꯑꯥ
ꯑ ꯇꯁꯦꯦ ꯣꯡꯕꯗ ꯄꯨꯂꯞ ꯂꯣꯏꯗꯕ ꯍꯣꯟꯗ꯭ꯔꯁꯨ ꯌꯥꯅꯤꯕ ꯆꯥꯅ ꯊꯛꯅꯕ ꯀꯩꯀꯩ ꯈꯔ ꯂꯩꯅꯕ ꯁꯤꯖꯤꯟꯅꯕ ꯑꯃꯅꯤ ꯄꯨꯈ꯭ꯔꯒꯜꯒꯞꯞ ꯍ ꯌꯥꯅꯤꯕ ꯑꯗꯨ ꯑꯗꯣ ꯄꯣꯠꯇꯤ ꯌꯥꯝꯗ ꯃꯥꯜꯂꯦꯍꯦ ꯅꯍꯥꯟ ꯑꯩꯈꯣꯏ ꯍꯈꯣꯏ ꯍꯣꯟꯕꯗꯣ ꯅꯣꯡ ꯅꯨꯡꯗꯥꯡ ꯋꯥꯏꯔꯝ ꯍꯣꯟꯕꯗ ꯑꯗꯨꯝ ꯂꯣꯏꯈꯤꯕ ꯄꯣꯠꯇꯣ ꯌꯥꯝꯝꯗꯦꯕ ꯑꯗꯨꯅꯦ ꯑꯗꯨ ꯃꯤꯗꯤ ꯈꯔ ꯂꯥꯛꯑꯦ ꯀꯅꯥ ꯀꯅꯥ ꯀꯧꯕꯅꯣ
ꯇꯣꯟ ꯅꯣꯏ ꯃꯃꯥꯟꯅꯕ ꯑꯃꯅꯤ ꯂꯥꯛꯑꯦ ꯍꯥꯏ
ꯃꯤ ꯃꯥꯅ ꯃꯤ ꯑꯅꯤ ꯄꯨꯔꯛꯑꯦꯕ ꯑꯗꯣ ꯑꯁ ꯃꯥꯏ ꯄꯣꯠꯁꯨꯁꯤꯗ ꯇ꯭ꯔꯣꯂꯤ ꯑꯃ ꯏꯌꯥꯔꯕꯦꯛ ꯑꯃ ꯑꯗꯩ ꯀꯩꯀꯩ ꯈꯔ ꯂꯩꯔꯤ ꯃꯥꯏꯁꯤꯒ ꯌꯥꯎꯗ꯭ꯔꯗꯤ ꯑꯃꯨꯛ ꯍꯦꯟꯅ ꯌꯥꯝꯃꯣꯏꯗꯣꯏ ꯑꯣ ꯑꯗꯨꯅꯦ ꯃꯥ ꯃꯥꯁꯨ ꯌꯨꯝ ꯌꯨꯝ ꯍꯣꯡꯕꯗ ꯑꯃꯨꯛ ꯂꯥꯛꯀꯦꯔꯣ ꯅꯠꯇ꯭ꯔꯒ ꯀꯃꯥꯏꯅ ꯇꯧꯒꯦ
ꯑꯁ ꯈꯪꯗꯦ ꯃꯗꯨ ꯖꯤꯕꯗꯣ ꯀꯃꯥꯏꯅ ꯇꯧꯗꯣꯏꯅꯣ
ꯃꯁ ꯌꯨꯝ ꯖꯒ ꯂꯥꯛꯇ
ꯑ
ꯂꯀꯦ ꯑ ꯃꯥꯅ ꯂꯥꯛꯇꯣꯏꯁꯦ ꯆꯥꯔꯝ ꯊꯛꯔꯝꯗꯥꯏꯗ ꯆꯥꯁꯤ ꯈꯣꯠꯁꯤ ꯊꯛꯁꯦꯅ ꯍꯥꯏꯔꯒꯦ ꯄꯥꯎꯕꯤ ꯂꯥꯛꯅꯤ ꯅꯠꯇ ꯂ ꯌꯥꯕꯗꯤ ꯑꯗꯨ ꯑꯗꯨꯉꯤꯏ ꯁꯗꯤ ꯁꯛꯄ ꯍ ꯃꯥꯁ
ꯏꯁꯩ ꯄꯥꯝꯝꯕꯅꯦ
ꯑ ꯑꯩꯈꯣꯏ ꯁꯛꯈꯥꯏꯔꯅꯤ ꯅꯣꯡꯃ ꯑꯩ ꯅꯥꯎꯆꯥ ꯑꯃ ꯈ ꯄꯥꯏꯒ ꯍꯥꯏ ꯑꯗꯨ ꯑꯁ ꯃꯥ ꯆꯤꯡ ꯗꯤꯃꯣꯟ ꯑꯁ ꯇꯥꯕ ꯅꯨꯡꯉꯥꯏ ꯍꯥꯟꯅꯁꯣꯝꯗ ꯑꯥ ꯃꯈꯥꯒꯤ ꯇꯥꯗ ꯂꯩꯔꯤꯉꯩꯗ ꯅꯥꯎꯆꯥꯗꯤ ꯋꯥꯕꯅꯤ ꯀꯩꯅꯣ ꯃꯣꯏ ꯃꯌꯥꯝꯁꯦ ꯉꯥꯎꯁꯜꯂꯒ ꯈꯤꯇꯪ ꯈꯪꯍꯟꯕꯗ ꯑꯥ ꯍꯅꯤ ꯍ ꯁꯗꯤ ꯁ ꯁ ꯑꯗꯨ ꯍꯧꯁꯦ
ꯁꯤꯕꯨ ꯀꯃꯥꯏ ꯂꯏ ꯄꯕ ꯀꯥꯏ
ꯄꯥꯗꯔꯦꯗ ꯀꯩꯅ ꯍꯥꯏꯦ ꯍꯥꯡꯗ꯭ꯔꯤ ꯍꯧꯖꯤꯛꯀꯥꯎ ꯆꯥꯗꯤꯂꯦꯦ ꯀꯣꯟꯅ ꯇꯧꯔꯤꯁꯤ